ꯇꯥꯏꯌꯦ ꯇꯥꯏꯌꯦ
ꯑꯍꯥꯝꯕꯩꯗꯣ ꯑꯩ ꯇꯗꯕ
ꯎꯝ ꯅꯣꯡ ꯃꯪꯁꯤꯜꯂꯑꯦꯅꯦ ꯇꯧꯏꯖꯦ
ꯎꯠꯇꯤ ꯑꯝꯇꯪ ꯊꯣꯡꯉꯩ ꯍꯥꯏꯔꯒ
ꯐꯤ ꯁꯨꯔꯝꯗꯥꯏꯁꯤꯗ ꯅꯨꯄꯤ ꯍꯥꯏꯔꯦ ꯀꯣꯏꯕꯠꯇꯦ ꯁꯤ ꯋꯦꯗꯔꯁꯤꯗꯤ ꯊꯃꯣꯏꯁꯤ ꯅꯥꯏꯅꯦ ꯑꯗꯨꯅꯗꯤ ꯀꯩꯅꯣꯝ ꯊꯣꯡꯒꯠꯄ ꯍꯥꯏꯗ ꯇꯥꯔꯦ ꯃꯁꯥꯅ
ꯑꯣꯛꯂ ꯁꯜꯂ ꯀꯩꯅꯣꯝ ꯊꯣꯡꯁꯦ
ꯌꯥꯏꯌꯦ ꯌꯥꯏꯌꯦ
ꯆꯥꯛ ꯊꯤꯕ ꯃꯤꯅ ꯊꯤꯗꯥꯏꯅꯩ
ꯀꯩ ꯇꯧꯕ ꯃꯤ ꯅꯠꯇꯦ
ꯆꯤꯔꯥꯎ ꯊꯤꯕ ꯃꯤꯅ ꯊꯤꯑꯣ
ꯍꯣꯏꯅꯦ ꯄꯪꯆꯥ ꯆꯥ ꯄꯪꯊꯛ ꯊꯛ ꯂꯩꯕ ꯃꯤꯅꯦꯕ
ꯃꯥꯅꯦ ꯍꯨꯡ
ꯎꯝ ꯑꯩꯁꯨꯅꯤꯅꯦ ꯄꯪꯆꯥꯥ ꯆꯥ ꯄꯪꯊꯛ ꯊꯛ ꯁꯤꯅꯦ ꯐꯔꯦꯗ
ꯑꯝ
ꯑꯗꯨꯒ ꯂꯥꯏꯔꯤꯛ ꯈꯞꯄ
ꯎꯝ
ꯄꯨꯟꯁꯤꯁꯤꯗ ꯄꯤꯁꯛ ꯄꯤꯛꯅ ꯂꯥꯏꯔꯤꯛ ꯄꯥꯔꯛꯄꯕꯨ ꯉꯁꯤ ꯐꯥꯎꯕ ꯃꯤ ꯑꯣꯏꯗꯔꯤ
ꯈꯔꯝ ꯀꯥꯟꯗ ꯏꯗꯨꯅ ꯈꯔꯪ ꯊ
ꯎꯝ ꯑꯣꯏꯔꯛꯀꯗꯣꯔꯤꯕꯁꯤ ꯀꯩꯅꯣꯗꯅꯤ ꯋꯥꯠꯇꯔꯔꯤꯅꯦ ꯁꯠ ꯑꯣꯏꯕꯒ ꯅꯨꯄꯤꯅꯅ ꯆꯣꯠꯂꯣ ꯇꯥꯟꯅꯁꯤꯜꯂꯅꯤ ꯇꯧꯔꯤꯕ ꯑꯗꯨ ꯈꯟꯗꯅ ꯊꯕꯛꯀ ꯇꯧꯅꯤꯡꯛꯇ꯭ꯔꯦꯕ
ꯎꯝ
ꯗ ꯑꯩꯕꯨ ꯊꯥꯗꯣꯛꯄꯤꯒꯅꯨꯀꯣꯒ
ꯑꯗꯨ ꯃꯥꯅ ꯍꯥꯏꯔꯝꯕ ꯀꯌꯥꯅꯤ ꯁꯦꯠꯂ ꯁꯦꯠꯂꯒ ꯅꯥꯊꯣꯛꯄꯤ
ꯑꯅꯤ
ꯍꯥꯏꯔꯕ ꯋꯥꯟꯒꯤ ꯏꯁꯇꯦꯇꯁ ꯃꯌꯥꯝꯅ ꯂꯣꯏꯔꯦ
ꯀꯔꯤꯒꯦ
ꯂꯥꯏꯔꯒ ꯋꯥꯔꯜꯅ ꯑꯃ ꯌꯨꯇꯨꯕ
ꯎꯝ ꯑꯣ ꯅꯨꯄꯤ ꯂꯨꯅ ꯇꯧꯕ ꯁꯥꯒꯒ ꯑꯇꯣꯞꯄ ꯀꯣꯏꯕꯗꯣ
ꯆꯧꯕ ꯁꯥꯔꯒ ꯁꯣꯁꯦꯜ ꯃꯦꯗꯤꯌꯥꯗꯒꯤ ꯄꯩꯁꯥ ꯇꯥꯜꯂꯒ ꯄꯩꯁꯥ ꯄꯥꯏꯔꯒ ꯀꯥꯔ ꯊꯧꯔꯒ ꯅꯨꯄꯤ ꯑꯃ ꯇꯣꯡꯃꯤꯟꯅꯔꯦ ꯃꯗꯣ ꯃꯥꯏ ꯅꯨꯄꯤ ꯍꯥꯞꯀꯦ ꯍꯥꯏꯗꯅ
ꯍꯣꯏ ꯑꯗꯨꯕꯨ ꯍꯧꯅꯔꯤꯕ꯭ꯔ
ꯃꯗꯨ ꯆꯔꯤꯒꯩꯁꯤꯦꯩ ꯁꯅ
ꯃꯤꯪ ꯅꯨꯡꯁꯤꯕꯤꯗꯅ ꯃꯉꯣꯟꯗ ꯃꯇꯦꯡ ꯌꯥꯝ ꯌꯥꯝ ꯄꯥꯡꯕꯅꯦꯕ
ꯃꯥꯅꯦ ꯕꯤꯁꯣꯖꯤꯠꯀꯤ ꯅꯨꯄꯤꯅꯒ ꯃꯁꯤꯁꯦ ꯑꯦ ꯇꯥꯁꯊꯀꯦ ꯐꯅꯠꯇꯠꯇ ꯍ
ꯎꯝ
ꯑꯗꯣ ꯃꯔ ꯂꯧꯗꯦ ꯑꯗꯨꯝ ꯃꯤꯗꯤ ꯈꯪꯗꯦꯅꯦ ꯄꯩꯁꯥ ꯄꯥꯏꯈꯠꯂꯛꯄꯩꯅꯦ
ꯎꯝ ꯇ꯭ꯔꯨ ꯂꯞ ꯑꯣꯏꯔ ꯂꯩꯔꯝꯃꯦ ꯃꯣꯏꯁꯦ
ꯊ꯭ꯔꯨꯂꯞ ꯆ ꯅꯇ ꯌꯥ ꯔꯔꯤꯗꯤ ꯄꯁ ꯀ
ꯑꯗꯨꯅꯦ ꯐꯦꯁꯕꯨꯛ ꯄꯥꯏꯕ ꯅꯨꯡꯉꯥꯏꯔꯤꯅꯦ ꯇꯧꯔꯤꯁꯦ
ꯑꯗꯨꯅꯦ ꯐꯦꯁꯕꯨꯛꯁꯤꯦ ꯃꯥꯒꯤ ꯃꯥ ꯉꯥꯛꯇꯪ ꯍꯥꯏꯥꯏꯈ꯭ꯔꯦ
ꯃꯦꯁꯤꯒꯔꯟꯗ ꯀꯄꯔ ꯂꯦꯍꯧꯔꯦꯣ
ꯃꯤꯁꯤꯤ ꯔꯣꯅꯥꯜꯗꯣ ꯂꯣꯏ ꯂꯦꯍꯔꯦ
ꯅꯪ ꯃꯦꯁꯤꯌꯣ ꯔꯣꯅꯥꯜꯗꯣ ꯑꯩ ꯃꯉꯥꯟ ꯍꯥꯏꯔꯗꯤ ꯄꯁꯊꯥꯟ
ꯃꯒꯅ ꯅ ꯔꯦ
ꯑꯗꯣ ꯅꯪꯅ ꯐꯣꯟ ꯁꯦꯝꯕꯅꯤꯅ ꯈꯪꯉꯝꯗꯧ ꯃꯥꯜꯂꯦ ꯐꯣꯟꯒꯤ ꯋꯥ ꯑꯝꯇ ꯍꯪꯈꯤꯦꯗꯅ
ꯔꯦꯗꯃꯤ ꯇꯦꯟ ꯑꯦꯁꯀꯤ ꯆꯥꯔꯖꯔ ꯑꯦꯗꯥꯞꯇꯔ ꯑꯗꯨꯕꯨ ꯀꯌꯥꯝ ꯄꯤꯒꯦ ꯃꯥ ꯇꯥꯏꯞ ꯁꯤ ꯑꯣꯏꯕ꯭ꯔꯣ
ꯀꯔꯦ
ꯔꯦꯗꯃꯤ ꯇꯦꯟ ꯑꯦꯁꯀꯤ ꯆꯥꯔꯖꯔꯗꯣ ꯇꯥꯏꯞ ꯁꯤ ꯑꯣꯏꯕ꯭ꯔꯥ ꯕꯤ ꯑꯣꯏꯕ꯭ꯔꯥ ꯅ ꯅꯠꯇ꯭ꯔ ꯑꯗꯨꯒ ꯃꯥꯥꯏ ꯑꯦꯗꯥꯞꯇꯗꯣ ꯀꯌꯥꯃꯨꯛ ꯄꯤꯖꯥꯠꯅꯣ
ꯇꯥꯛꯁꯤꯅꯦ
ꯇ
ꯑꯗꯨꯒ ꯎꯝ
ꯏꯗꯞ ꯆꯗ ꯀꯌꯥ ꯌꯥ
ꯗ ꯇꯔꯗꯤ ꯋꯥꯠ ꯃꯥꯟꯅꯕ ꯑꯩꯉꯣꯟ ꯂꯩꯌꯦ ꯑꯣꯔꯤꯖꯤꯅꯦꯜ ꯏꯝꯐꯤꯅꯤꯁꯀꯤ ꯑꯗꯨ ꯂꯧꯔꯦ ꯂꯧꯔꯣ
ꯑ ꯑꯗꯨꯟꯅ ꯑ ꯐꯔꯦꯅꯨ ꯑꯗꯨꯕꯨ ꯑꯁ ꯑꯩ ꯊꯥꯗꯤ ꯊꯥꯖꯗꯦ ꯄꯤꯔꯛꯀꯅꯤ ꯍꯥꯏꯕ ꯄꯣꯠꯇꯣ ꯎꯝ ꯎ
ꯑꯗꯨ ꯈꯛꯇꯛ ꯇꯛ ꯇꯥꯔꯦ ꯑꯩ ꯑꯩꯁꯤ ꯀꯅꯥꯅꯣ ꯈꯪꯕ꯭ꯔꯥ ꯇꯧꯔꯅꯤ ꯍꯧꯗꯤ
ꯎꯝ ꯂꯩꯔꯝꯗ꯭ꯔꯗꯤ ꯃꯥꯅ ꯄꯤꯊꯣꯛꯑꯝꯃꯗꯤ ꯑꯁ ꯋꯥꯈꯟꯗꯤ ꯅꯨꯡꯉꯥꯏꯇꯅ ꯍꯜꯂꯛꯑꯅꯤ
ꯂꯩꯔꯝꯃꯗꯤ ꯀꯩꯗꯧ ꯍꯥꯏꯅꯣ
ꯍꯥꯥ
ꯂꯩꯔꯝꯃꯗꯤ ꯀꯩꯗꯧꯕ ꯍꯥꯏꯅꯣ
ꯂꯩꯔꯝꯗ꯭ꯔꯗꯤ ꯃꯥꯅ ꯄꯤꯅꯤꯡꯉꯣꯟꯗꯨꯗ ꯌꯣꯟꯊꯣꯛ ꯑꯣꯟꯊꯣꯛ ꯃꯥꯜꯂꯦꯕꯣꯏ
ꯌꯣꯟꯊꯣꯛ ꯌꯥꯔꯣꯏꯗ ꯑꯩ ꯗꯇꯥ ꯃꯌꯥꯝ ꯌꯥꯎꯕꯣꯏꯅꯦ
ꯑꯣ ꯏꯇꯥꯎꯅ ꯄꯥꯏꯔꯝꯕ꯭ꯔꯣ ꯑꯗꯣ
ꯌꯣꯟꯕꯗꯤ ꯌꯣꯜꯂꯝꯕꯁꯨ ꯌꯥꯏ ꯑꯗꯨꯏꯁꯨ ꯁꯥꯎꯔꯛꯇꯣꯏꯅꯦꯕ ꯌꯣꯜꯂꯒꯁꯨ
ꯑꯥ
ꯑꯩ ꯃꯔꯨ ꯑꯣꯏꯕ ꯑꯩ ꯄꯣꯛ ꯄꯣꯛꯄꯗꯒꯤꯅ ꯍꯧꯖꯤꯛ ꯐꯥꯎꯒꯤꯗ ꯐꯣꯇꯣꯁꯨ ꯄꯥꯠ ꯂꯩꯕ ꯃꯤ ꯅꯠꯇꯦ ꯑꯉꯥꯡ ꯑꯣꯏꯔꯤꯀꯥꯟ ꯁꯔ ꯈꯔ ꯈꯔ ꯌꯥꯎꯕꯗꯣ ꯑꯗꯨꯗ ꯌꯥꯎꯕꯅꯦꯕ
ꯑꯣ ꯑꯣ
ꯑꯗꯨꯕꯨꯗꯤ ꯏꯇꯥꯎꯅ ꯁꯦꯝꯕ ꯌꯥꯔ ꯃꯇꯨꯡꯗ ꯐꯖꯅ ꯂꯧꯍꯧꯔꯒꯀꯣ ꯐꯣꯟꯒꯤ ꯃꯁꯥꯒꯤ ꯗꯇꯥ ꯄꯨꯟꯅ ꯃꯥꯡꯍꯟꯕꯤ ꯑꯃ ꯂꯩ ꯍꯥꯏꯅꯦ
ꯑꯗꯨ ꯑꯃꯝꯇꯪ ꯇꯧꯁꯤ ꯇꯧꯁꯤꯅꯤꯀꯣ
ꯇꯧꯁꯦ ꯇꯧꯁꯦ ꯁꯦꯝꯒꯠꯁꯦ ꯑꯗꯨꯒ ꯅꯪ ꯄꯥꯏꯅꯕ
ꯍꯣꯏ ꯑꯩ ꯇꯥꯎꯁꯦ ꯐꯔꯛ ꯇꯥꯔꯦꯅꯦꯍꯦ
ꯀꯩꯀꯩ ꯐꯔꯛ ꯇꯥꯒꯦ ꯐꯣꯟ ꯌꯥꯎꯗꯕꯩ
ꯐꯣꯟ ꯌꯥꯎꯛꯇ ꯄꯦ ꯐꯔꯛ ꯇꯥꯔꯦ
ꯑꯩꯗꯤ ꯅꯪ ꯌꯥꯎꯗ꯭ꯔꯁꯨ ꯍꯤꯡꯕ ꯉꯝꯒꯅꯤ ꯐꯣꯏꯣꯟ ꯌꯥꯎ ꯠꯇꯣꯕꯨꯗꯤ ꯉꯝꯃꯣꯏ
ꯑꯥ
ꯎꯝ ꯑꯗꯨꯩ ꯃꯥꯅ ꯑꯃꯨꯛ ꯍꯥꯏꯔꯛꯑꯅꯤ ꯒꯦꯝꯗꯣ ꯀꯨꯏꯅ ꯀꯨꯏꯅ ꯁꯥꯟꯅꯒꯅꯨ ꯉꯇꯥꯡ ꯉ ꯇꯨꯝꯃꯣꯅꯁ ꯁꯣꯛꯀꯅꯤꯌꯦꯗꯅ ꯑꯩꯅ ꯅꯔꯁꯤꯅ ꯊꯒꯦ ꯇꯨ
ꯑꯥ
ꯅꯨꯄꯤ ꯅꯪ ꯀꯩ ꯈꯪꯗ ꯑ ꯄꯁ ꯍꯥꯏꯅꯣ ꯊꯥꯔ
ꯍ ꯀꯗ ꯇꯧꯔꯁꯤꯦ ꯀꯔꯤ ꯐꯤꯂꯝꯅ ꯈꯟꯁ꯭ꯔꯤ ꯀꯥꯁꯤꯤ
ꯂꯝꯖꯔꯛꯑꯣ ꯑꯩꯈꯣꯏꯒꯤ ꯌꯨꯊ ꯂꯦꯐ ꯑꯣꯐ ꯗꯤ ꯌꯨꯊ ꯍꯥꯏꯕ ꯐꯤꯂꯝꯗꯨꯅꯦ ꯃꯈꯣꯏ ꯀꯥꯞꯄꯤꯣꯏꯁ ꯎꯝ
ꯗꯤ ꯀꯔ ꯀꯥꯟꯗ ꯆꯠꯂꯨꯁꯤꯒꯕ
ꯀꯗꯅꯣ
ꯎꯝ ꯁꯤ ꯗꯨ ꯀꯥꯟꯗ
ꯆꯠꯂꯁꯦ ꯍꯣꯔꯦꯂ ꯌꯦꯌꯦꯂ ꯑꯦ ꯚꯥꯏ ꯇꯣꯀꯥꯟꯗ ꯊꯣꯡ ꯍꯥꯡꯒꯟꯗꯦꯅꯦ
ꯑꯗꯨꯅ ꯈꯔ ꯇꯣꯏꯅ ꯆꯠꯄ ꯗꯔꯀꯥꯔ ꯇꯥꯏꯅꯦ
ꯍꯣꯏ
ꯑꯗꯨ ꯅꯪ ꯗꯤ ꯊꯥꯎ ꯌꯥꯎꯗꯦ
ꯎꯝ ꯃꯥꯅꯤꯅꯦ ꯑꯃꯕꯨꯕꯤꯔꯥꯅꯤ ꯑꯗꯨꯏꯕꯨ ꯀꯣ ꯍꯥꯞꯆꯤꯜꯂ ꯂꯣꯏꯔꯦ ꯀꯩꯅꯣ ꯎꯝ ꯒꯥꯏ ꯊꯥꯎ ꯖꯣ ꯖꯣ ꯖꯣ ꯖꯣ ꯍꯩ ꯂꯩ ꯂꯨꯔꯦ
ꯂꯥꯛ ꯂꯥꯛꯥꯛꯁꯨ ꯐꯪꯉꯔ
ꯎꯝ ꯂꯥꯛꯇꯣꯏ ꯑꯩ ꯃꯤ ꯃꯃꯥꯡꯗ ꯁꯨꯝ ꯍꯥꯏꯕ ꯋꯥꯅꯤ ꯀꯔꯣ ꯀꯔꯣꯅꯤ ꯐꯪꯉꯤꯗ ꯑꯁꯦꯡꯕꯗꯤ
ꯍ ꯎꯝ ꯎꯝ ꯃꯁꯥꯒꯤ ꯄ꯭ꯔꯦꯗꯤꯗꯣ ꯃꯁꯥꯒꯤ ꯐꯣꯟ ꯐꯣꯟꯒꯤ ꯕꯦꯇꯤꯗꯣ
ꯎꯝ
ꯑꯗꯨ ꯐꯥꯏꯚ ꯊꯥꯎꯖꯟ ꯑꯣꯏꯕꯗꯣ ꯀꯩꯅꯣꯃꯨ ꯁꯚꯦꯟ ꯁꯚꯦꯟ ꯊꯥꯎꯖꯟꯒꯤꯗꯣ ꯍꯥꯞꯆꯤꯟꯕ ꯌꯥꯔꯣꯏꯗ꯭ꯔꯣ
ꯑꯗꯨꯗꯤ ꯈꯪꯗꯦꯍꯦ ꯌꯥꯗꯤ ꯌꯥꯅꯤ ꯌꯥꯕ ꯍꯥꯏꯗꯨ ꯃꯥꯏ ꯐꯣꯟꯗꯨꯒ ꯆꯥꯟꯅꯕ ꯆꯥꯟꯅꯗꯕ ꯅꯨꯡꯉꯥꯏꯕ ꯅꯨꯡꯉꯥꯏꯇ ꯈꯪꯗꯅꯤ
ꯍꯣꯏꯗ ꯍꯦꯡ ꯅꯨꯡ ꯆꯠꯈꯤꯅꯅꯕꯅꯦ ꯃꯁꯥꯒꯤ ꯑꯗꯨꯝ ꯃꯁꯥꯒꯤ ꯄꯣꯠꯇꯣ ꯑꯗꯨꯝ ꯍꯥꯞꯄꯤ ꯑꯍꯥꯟꯕꯅꯤꯅ ꯑꯗꯨꯝ ꯈꯥꯡꯒꯅꯦꯕ ꯅꯠꯇ꯭ꯔꯣ
ꯀꯍꯦꯕꯗꯥꯑꯣ
ꯑꯍꯟꯕꯅꯤꯅ ꯑꯗꯨꯝ ꯈꯥꯡꯅꯤ ꯃꯁꯥꯏꯒꯤ ꯄꯣꯠꯇꯣ ꯑꯗꯨꯝ ꯍꯥꯞꯁꯦꯕ
ꯎꯝ ꯍꯥꯡꯒꯌꯥ
ꯎꯝ ꯅꯪꯕꯨ ꯊꯕꯛ ꯆꯠꯊ ꯆꯠꯊꯣꯛꯑꯕꯣ
ꯎꯝ
ꯍꯥꯏꯔꯣ ꯍꯥꯏꯔ ꯁꯤꯗꯤꯩꯗꯧꯕꯣ
ꯕꯦꯇ꯭ꯔꯤꯗꯤ ꯑꯗꯨꯝ ꯍꯣꯡꯒꯦꯔꯥ ꯇꯥꯡꯒꯦꯔ ꯍꯥꯏꯗꯤ ꯑꯗꯨ ꯃꯇꯝ ꯈꯔꯗꯤ ꯀꯨꯏꯅ ꯆꯠꯄ ꯆꯠꯇꯕꯗꯤ ꯈꯪꯗ꯭ꯔꯦ ꯑꯗꯨꯝ ꯃꯥꯏ ꯊꯥꯔꯤꯕ ꯋꯥꯠꯇꯣ ꯑꯗꯨꯝ ꯑꯗꯨꯝ ꯇꯧꯅꯦꯕ
ꯎꯝ ꯍꯣꯏꯅꯦ ꯐꯔꯦ ꯃꯗꯨ ꯑꯝꯇ ꯁꯣꯏꯗꯅꯕ ꯇꯧꯔꯁꯤ
ꯎꯝ ꯅꯠꯇꯦ ꯍꯟꯗꯛꯀꯤ ꯃꯇꯥꯡꯁꯤꯗ ꯆꯤꯡ ꯃꯥꯏꯁꯤꯗ ꯑꯩꯅ ꯋꯥꯏ ꯂꯣꯏꯔꯒ ꯌꯥꯎ ꯂꯣꯏꯔꯒ ꯑꯩ ꯄꯩꯁꯥ ꯄꯥꯏꯗꯕ ꯌꯥꯗꯕꯩ
ꯑꯥ ꯑꯗꯣ ꯄꯣꯠ ꯂꯕ ꯀꯩꯅꯣꯒꯤ ꯀꯔꯤ ꯀꯔꯤ ꯅꯣꯏꯅ ꯍꯥꯟꯅ ꯈꯪꯅꯕ ꯗꯨꯀꯥꯟꯗꯒꯤ ꯂꯧꯒꯗꯕ꯭ꯔꯥ
ꯎꯝ
ꯆ ꯆꯦꯟꯗ ꯆꯦꯟꯗꯧꯕ ꯑꯝꯇ ꯌꯥꯎꯗꯕ꯭ꯔꯥ
ꯌꯥꯎꯗ
ꯑꯗꯨꯗꯤ ꯄꯩꯁꯥ ꯂꯩꯔꯗꯤ ꯊꯕꯛꯇꯤ ꯍꯧꯕ ꯌꯥꯔꯦꯅꯦ
ꯄꯣꯠꯇꯣ
ꯑꯥ ꯍꯣꯏꯅꯦ ꯑꯣꯂ ꯁꯣ ꯂꯨꯒ ꯅꯝꯕꯝꯕꯔ ꯇꯨ
ꯑꯇꯩꯗꯤ ꯎꯝ ꯑꯇꯩꯗꯤ ꯂꯥꯏꯔꯦꯕ
ꯑꯥ ꯗꯨꯀꯥꯟꯗ ꯐꯪꯉꯄꯅꯤꯅ
ꯎꯝ ꯑꯩ ꯑꯗꯨꯝ ꯊꯣꯡꯉꯁꯦ ꯑꯗꯨꯒ ꯆꯥꯔꯁꯦ
ꯌꯥꯏꯌꯦ ꯌꯥꯏꯌꯦ ꯉꯥꯏꯔꯕꯔꯕꯅꯦ
ꯎꯝ
ꯀꯔꯤ ꯊꯣꯡꯁꯦ ꯍꯥꯏꯕꯅꯣ
ꯁꯟꯒꯨꯝꯕꯔꯥ ꯑꯩ ꯑꯣꯛꯀꯨꯝꯕꯔꯥ ꯑꯃ ꯊꯣꯡꯉꯁꯦ
ꯑꯣ ꯌꯥꯏ ꯌꯥ ꯐꯤꯂ ꯊ ꯃꯦ
ꯎꯝ
ꯌꯥꯗ ꯌꯥ